ꯏꯕꯦꯝꯃ ꯑꯩꯈꯣꯏꯗꯤꯅꯦ ꯏꯁꯀꯣꯂꯔꯅꯅꯦ ꯃꯥꯁꯇꯔꯗ ꯃꯁꯛ ꯀꯛ ꯈꯪꯍꯜꯂꯨꯅꯨ ꯇ꯭ꯔꯣꯝꯃꯇꯥꯏ ꯑꯣꯏꯕ ꯐꯠꯇ꯭ꯔꯦ ꯑꯩ ꯍꯧꯖꯤꯛꯐꯥꯎ
ꯎꯝ
ꯀꯔꯤꯒꯤꯅꯣꯅꯦ
ꯎꯝ ꯑꯦꯛꯖꯥꯝꯗꯅꯦ ꯇꯦꯁꯇꯅꯦ ꯀꯔꯤꯝ ꯏꯗꯕꯀꯣ ꯑꯩꯅ ꯍꯥꯏꯗꯤ ꯃꯤ ꯑ ꯊꯥꯔ ꯁꯦꯝꯗꯨ ꯌꯥꯎꯔꯤꯅꯦꯕ ꯐꯥꯔꯁ ꯁꯦꯝꯒꯤꯗꯣ ꯑꯗꯨꯗꯨꯒꯅꯦ ꯆꯪꯁꯤꯜꯂꯛꯑꯦ ꯅꯪ ꯀꯔꯤꯝ ꯏꯗ꯭ꯔꯕꯣ ꯍꯥꯏꯔ ꯃꯤ ꯑꯟꯁꯔ ꯄꯦꯄꯔ ꯀꯩꯝ ꯏꯗ꯭ꯔꯕꯗꯣ ꯐꯥꯒꯠꯂꯒ ꯅꯪ ꯀꯩꯝ ꯏꯗꯔ꯭ꯕꯣ ꯅꯪ ꯀꯩꯝ ꯏꯗ꯭ꯔꯕꯣ ꯑꯦ ꯅꯨꯄꯥꯒꯁꯦ ꯐꯝꯃꯤꯟꯅꯔꯤꯕ ꯑꯩꯗꯤ ꯏꯀꯥꯏꯃꯟꯗꯅ ꯇꯨꯃꯤꯟꯅꯥ ꯍꯧꯒꯠꯂ ꯊꯣꯛꯂꯛ
ꯗꯤꯑꯦꯝꯗꯒꯤ ꯏꯀꯥꯏꯕ ꯀꯩꯅꯣ ꯈꯪꯗꯕ ꯆꯠꯈꯤꯕꯗꯨꯅ ꯑꯦꯝ ꯌꯨꯗ ꯏꯀꯥꯏꯔꯕ
ꯍꯣꯏ ꯇꯔꯣꯃꯇꯥꯏꯁ ꯑꯣꯏꯔꯦ ꯑꯩ ꯉꯁꯤꯃꯛ ꯇꯔꯣꯃꯥꯇꯥꯏ ꯑꯣꯏ ꯃꯣꯏ ꯇꯥꯅꯦ ꯍꯥꯏꯗꯤ ꯑꯩ ꯂꯥꯏꯔꯤꯛ ꯀꯟ ꯀꯟ
ꯏꯕꯦꯝꯃꯥ ꯕꯦꯔꯥꯅꯤ
ꯒꯥꯏꯁꯤꯗꯤ ꯑꯩ ꯇꯝꯕꯅꯤꯅ ꯑꯩ ꯃꯥꯁꯇ꯭ꯔ ꯀꯥꯏꯅꯥ ꯑꯦꯀꯁ꯭ꯄꯥꯔꯤꯌꯦꯟꯁ ꯇꯥꯟꯕꯅꯤ ꯍꯥꯏꯕꯥ ꯑꯦꯀꯁ꯭ꯄꯥꯔꯤꯌꯦꯟꯁꯦ ꯇꯝꯕꯅꯤ
ꯃꯥꯅꯦ ꯅꯪꯗꯤ ꯑꯗꯨꯗ ꯂꯥꯏꯔꯤꯛ ꯄꯥꯕ ꯆꯠꯄ ꯅꯠꯇꯦ
ꯈꯔꯥ ꯈꯛ ꯅꯍꯥꯟ ꯃꯨꯛꯀꯤ ꯑ ꯑꯗꯨꯗꯨꯅ ꯈ꯭ꯋꯥꯏ ꯏꯆꯥꯎ ꯆꯥꯎꯕ ꯃꯥꯜꯂꯦ ꯑꯗꯨ ꯑꯣꯏꯅ ꯐꯝꯗꯦ ꯑꯩꯈꯣꯏꯅ ꯇꯥꯔꯛꯄ ꯃꯐꯝꯗꯣ
ꯀꯔꯤꯅꯣ
ꯑꯩꯅ ꯐꯣꯇꯣ ꯊꯥꯒꯠꯈꯤꯕꯗꯣ ꯑꯗꯨꯒꯤ ꯃꯐꯝꯗꯨꯗ ꯑꯣꯏꯅꯥ ꯆꯥꯁꯦ ꯁꯥꯔꯝꯒꯤ ꯀꯤꯍꯣꯝꯗꯣ
ꯑꯗꯨꯒꯤꯗꯣ ꯍꯧꯖꯤꯛꯁꯦ ꯍꯦꯛꯇ ꯑꯗꯨꯗꯣ ꯃꯤꯁꯦ ꯏꯟꯅꯔꯤꯕꯀꯣ ꯍꯧꯖꯤꯛꯁꯦ ꯑꯥ ꯍꯦꯛ ꯀꯩꯅꯣꯐꯧ ꯇꯧꯗ꯭ꯔꯤꯀꯥꯟꯗ ꯑꯗ ꯃꯣꯏꯁꯨꯅꯦ ꯀꯩꯅꯣ ꯇꯧꯗꯦꯕ ꯑꯇꯣꯞꯄꯗꯒꯤ ꯂꯩꯔꯒ ꯃꯣꯏꯅ ꯑꯃꯨꯛ ꯇꯥꯡꯅꯥ ꯌꯣꯟꯕꯤꯗꯣ ꯑꯗꯨ ꯇꯧꯋꯦꯕ ꯍꯧꯖꯤꯛꯁꯦ ꯑꯗꯨꯅꯥ ꯆꯠꯀꯦꯅ ꯆꯠꯂꯒꯗꯤꯅꯦ ꯑꯣ ꯀꯥꯡ ꯍꯧ ꯃꯣꯏ ꯁꯨꯃꯥꯏꯅ ꯀꯥꯡ ꯍꯧꯖꯤꯜꯂꯛꯄꯒꯤ ꯃꯔꯛꯁꯦ ꯁꯤꯗꯗꯤ ꯍꯥꯏꯕ ꯋꯥꯅꯦ ꯃꯣꯏꯁꯤꯗ ꯈꯪꯉꯤꯗꯅ ꯃꯤꯁꯦ ꯍꯧꯖꯤꯛꯁꯨ ꯍꯧꯖꯤꯛꯐꯥꯎꯗꯅꯦ ꯑꯥꯏꯁ ꯀ꯭ꯔꯤꯝ ꯕꯧ ꯂꯩꯈꯠꯂꯛꯑꯕꯅꯤ ꯆꯤꯡꯗꯨꯗ ꯑꯗꯨꯒꯥ ꯑꯥ ꯒꯥꯔꯤꯁꯨ ꯍꯦꯛꯇ ꯑꯩꯈꯣꯏꯒꯤ ꯄꯥꯔꯀꯤꯡ ꯇꯧꯔ ꯈꯣꯠꯂ ꯐꯖꯅ ꯅꯥꯀꯟ ꯅꯥꯀꯟ ꯊꯝꯅ ꯈꯣꯠꯅ ꯇꯧꯔꯒ ꯂꯣꯏꯅ ꯃꯤꯗꯣ ꯌꯥꯝꯃꯦꯕ ꯍꯧꯖꯤꯛ ꯑꯗꯣ ꯍꯦꯛ ꯍꯧꯒꯠꯂꯛꯄꯗ ꯃꯤꯁꯦ ꯂꯥꯛꯏ ꯁꯨꯃꯥꯏꯅ ꯂꯥꯛꯏ ꯈꯪꯕꯅꯤꯅ ꯃꯤꯗꯨ ꯑꯗꯨꯝ ꯃꯣꯏ ꯑꯗꯨꯝ ꯀꯥꯟꯗꯗꯤ ꯆꯤꯟꯕꯅꯤꯅꯅꯦ ꯑꯩꯅ ꯍꯟꯗꯛ ꯄꯨꯕꯤꯅꯤꯁꯦ ꯆꯤꯡꯒꯤꯅꯦ ꯑꯗꯨ ꯖꯒꯥ ꯅꯠꯇꯕ ꯑꯩꯈꯣꯏꯒꯤ ꯑꯥ ꯆꯩꯔꯥꯎ ꯆꯤꯡꯈꯥꯐꯝꯗꯣ ꯑꯗꯨ ꯃꯊꯛ ꯇꯣ ꯍꯧꯖꯤꯛ ꯂꯥꯏ ꯍꯔꯥꯎꯕ ꯈꯣꯝꯕ ꯂꯣꯏ ꯁꯥꯒꯠꯈ꯭ꯔꯦꯕ ꯑꯗꯨꯁꯨ ꯄꯨꯕꯤꯅꯤ ꯑꯗꯨꯗꯨꯒ ꯑꯥ
ꯇꯣꯔꯦ ꯑꯗꯣ ꯅꯪꯒꯤ ꯀꯔꯤ ꯅꯪꯒꯤ ꯑꯦꯛꯇꯤꯚꯥ ꯊꯣꯠ ꯊꯣꯠ ꯊꯣꯠ ꯇꯨꯗꯥ ꯄꯨꯗꯣꯏꯔꯥ
ꯒꯥꯔꯤꯒ ꯑꯝꯇꯥ ꯌꯥꯗ꯭ꯔꯦ ꯏꯕꯦꯝꯃꯥ ꯑꯥꯈꯣꯏꯒꯤ ꯈꯣꯡꯅꯥ ꯆꯠꯅꯤ
ꯑꯣ ꯈꯣꯡꯅꯥ ꯑꯣ ꯑꯣ
ꯒꯥꯔꯤ ꯑꯃ ꯂꯩꯕꯒꯤ ꯇꯧꯅꯔꯤ ꯑꯗꯨ ꯂꯩꯗ꯭ꯔꯤ ꯐꯥꯎꯗꯤ ꯈꯣꯡꯅ ꯄꯨꯅꯤ ꯑꯩꯅꯥ
ꯑꯗꯨꯏ ꯒꯥꯔꯤꯗꯣ ꯂꯩꯔꯒ ꯎꯝ ꯑꯦꯝ ꯌꯨꯗ ꯄꯨꯍꯜꯂꯛꯑꯁꯦ ꯏꯕꯥꯅꯤ ꯂꯩꯅꯕ
ꯎꯝ ꯎꯝ ꯑꯣꯇꯣꯗ ꯂꯣꯏꯗꯣꯔꯥ ꯄꯨꯟꯁꯤ ꯄꯨꯟꯁꯤꯁꯦ ꯅꯪꯅꯥ ꯒꯥꯔꯤ ꯃꯆꯥꯒꯤ ꯄꯨꯟꯁꯤꯗꯥ ꯊꯝꯃꯤꯔꯣ ꯑꯁꯥꯗꯣ
ꯑꯩ ꯅꯪꯅ ꯊꯧꯕ ꯒꯥꯔꯤꯗꯣ ꯃꯤꯄꯨꯝ ꯈꯨꯗꯤꯡꯃꯛꯅ ꯀꯤꯔꯁꯨ ꯑꯩ ꯅꯪꯉꯣꯟꯗ ꯐꯨꯜ ꯊꯥꯖꯕ ꯊꯝꯃꯒ ꯄꯨꯟꯁꯤꯁꯤꯒꯤ ꯊꯥꯖꯕ ꯄꯨꯝꯅꯃꯛ ꯅꯉꯣꯟꯗ ꯊꯝꯃꯒ ꯇꯣꯡꯕꯅꯤ
ꯏꯁ ꯅꯩꯒꯔꯥ‍꯭ ꯄꯣꯠꯅꯤꯍꯦ ꯃꯤ ꯋꯥꯡꯖꯤꯡ ꯕꯥꯖꯔꯗ ꯁꯝꯇꯠꯂꯝꯗꯣꯔꯝꯅꯦ
ꯑꯁꯤꯕꯃ
ꯍꯝ ꯁꯥꯏ ꯒ꯭ꯂꯥꯁꯇꯦ ꯁꯨ ꯌꯦꯡꯗꯕꯤ ꯊꯧꯋꯦꯕ ꯑꯩ ꯑꯗꯨꯅ ꯁꯥꯏꯒ꯭ꯂꯥꯁ ꯁꯨꯛꯌꯦꯡ ꯌꯦꯡꯗꯕꯤ ꯊꯧ
ꯅ ꯍꯔꯤꯁꯤꯗꯤ ꯑꯩ ꯇꯥꯟꯁꯤꯅ ꯁꯨꯝ
ꯑꯗꯣ ꯑꯩ ꯊꯧꯖꯗꯦ ꯑꯗꯨ ꯅꯣꯡꯃꯖꯤꯛ ꯑꯣꯇꯣꯗ ꯄꯨꯟꯁꯤ ꯂꯣꯏꯔꯤꯁꯤꯅꯤ
ꯑꯗꯣ ꯑꯩ ꯅꯪ ꯁꯥꯎꯗꯤ ꯍꯧꯔꯛꯀꯅꯤ ꯅꯪ ꯈ꯭ꯋꯥꯏ ꯄꯥꯛꯆꯕꯗꯤ ꯅꯪꯅ ꯃꯦꯖꯤꯛ ꯇꯣꯡꯕꯁꯤꯃꯗꯤ ꯌꯥꯝ ꯄꯛꯆꯩꯩꯅꯣ
ꯄꯛꯄꯅꯦ ꯔꯥꯁꯤ ꯑꯃ ꯂꯩꯇ꯭ꯔꯣ
ꯃꯇꯦꯡꯅꯦ ꯃꯦꯖꯤꯛꯇꯤ ꯐꯠꯂꯥꯎ ꯌꯦꯡꯕꯗꯅꯦ
ꯀꯩꯅꯣ ꯀꯔꯤꯝꯇ ꯇꯧꯔꯝꯗ ꯇꯥꯔꯒꯁꯦ ꯅꯪ ꯅꯪ ꯐꯠ ꯂꯥꯎ ꯇꯣꯡꯈꯠꯈ꯭ꯔꯅꯤꯅꯦ ꯃꯉꯥꯜ ꯑꯃꯝ ꯅꯥꯏꯔ ꯑꯣ ꯃꯗꯤ
ꯑꯗꯨꯅꯦ ꯑꯩ ꯍꯛꯁꯨꯗ ꯊꯛꯇꯣꯔꯛꯄꯗꯨꯅ ꯃꯦꯖꯤꯛ ꯐꯥꯎ ꯐꯖꯍꯜꯂꯤꯅꯦꯅ ꯈꯪꯉꯣ ꯑꯗꯨꯅ ꯃꯦꯖꯤꯛꯇꯤ ꯍꯦꯜꯂꯣꯏ
ꯅꯪꯗꯤ ꯅꯨꯄꯥ ꯃꯌꯥꯝꯅ ꯉꯧꯅꯕ ꯁꯛꯇꯝꯕꯤ ꯃꯦꯖꯤ ꯐꯨꯜꯗ ꯄꯥꯅꯌꯥ ꯇꯧꯗꯕ
ꯎꯝ ꯀꯩꯅꯣꯒꯤꯗꯧ ꯑꯣꯏꯅ ꯆꯠꯁꯦ ꯀꯥꯡꯁꯦ ꯍꯧꯈ꯭ꯔꯕꯣ
ꯀ ꯊ ꯃꯥꯔꯔꯤꯕꯦ ꯍꯥꯎꯕꯤ
ꯂꯣꯖꯔꯋꯥ
ꯂꯣꯏꯗꯣꯔꯦ ꯊꯥ ꯏꯅꯦ ꯃꯈꯥꯡ ꯀꯥꯏꯗ ꯊꯥ ꯑꯅꯤꯈꯛꯇꯪꯅꯦ ꯇꯧꯅꯔꯤꯁ
ꯑꯟꯇꯤꯌꯦ ꯑꯁꯦꯡꯒꯤ ꯍꯧꯈ꯭ꯔꯕꯣ
ꯑꯣ ꯀꯥꯡꯅ ꯊꯥ ꯑꯃ ꯍꯧꯈ꯭ꯔꯥ ꯍꯥꯏꯕ ꯑꯃꯈꯛꯇꯪ ꯉꯥꯏꯁꯤꯜꯂꯦ
ꯑꯦ ꯑꯩ ꯈꯪꯗꯦꯅ ꯍꯧꯗ꯭ꯔꯤꯅꯦ
ꯑꯦ ꯅꯪꯗꯤ ꯍꯧꯗ꯭ꯦꯅ ꯂꯩꯔꯤꯕ ꯏꯕꯦꯝꯃ ꯀꯥꯡ ꯍꯧꯈꯤꯕ ꯊꯥ ꯑꯃ ꯐꯥꯔꯦ ꯊꯥ ꯑꯅꯤꯅꯦ ꯀꯥꯡ ꯇꯧꯗꯣꯏꯁꯤ
ꯍꯣꯏ ꯁ꯭ꯋꯥꯏ ꯕꯥꯃꯣꯟꯁꯦ ꯀꯩꯝꯇ ꯃꯅꯥꯝꯅꯤ ꯅꯥꯏꯗꯕꯅꯤ ꯈꯪꯗꯦ
ꯑ ꯅꯗꯥꯏꯕꯃꯣꯏ ꯃꯅꯥ ꯃꯁꯤꯡꯅ ꯑꯝꯇ ꯅꯥꯏꯗꯕ꯭ꯔꯥ ꯑꯩꯈꯣꯏ ꯑꯥꯗꯗꯤꯕꯦꯝꯃ ꯀꯥꯡ ꯎ ꯊꯥ ꯐꯥꯔꯦꯒꯉꯣ
ꯑꯩꯈꯣꯏ ꯁꯤꯗꯗꯤ ꯁꯤꯗꯗꯤ ꯀꯔꯤꯝ ꯆꯤꯡꯗꯦ ꯉꯥꯎꯋꯥ ꯍꯥꯏꯗꯤ ꯊꯧꯔꯤ ꯈꯔ ꯄꯥꯏ ꯐꯪꯉꯅꯗꯤ ꯀꯔꯤꯝ ꯐꯪꯗ꯭ꯔꯦ
ꯑꯪ ꯑꯗꯨꯗꯗꯤ ꯀꯩꯝ ꯇꯧꯗꯕꯤꯕ ꯑꯩꯈꯣꯏꯗ ꯀꯥꯏꯗꯒꯤ ꯊꯥ ꯑꯃ ꯐꯥꯎ
ꯎꯝ
ꯊꯥꯕꯇ ꯉꯥꯏꯁꯤꯅꯦ ꯅꯪꯁꯨ ꯅꯪꯗꯣ ꯀꯥꯡꯗꯣ ꯆꯤꯡꯅꯤꯡꯉꯗꯤ ꯅꯣꯏ ꯕꯥꯃꯣꯟꯗ ꯀꯥꯡ ꯇꯧꯁꯦ ꯍꯥꯏꯌꯣ
ꯑꯁ ꯌꯥꯗꯦꯕꯤ ꯑꯃ ꯌꯥꯗꯦ ꯃꯃꯥꯡꯗ ꯆꯤꯡꯕꯠ ꯄꯨꯊꯣꯛꯆꯦꯕ ꯑꯃ ꯌꯥꯗꯦ
ꯈꯣꯏꯅꯤꯅꯦ ꯃ ꯀꯥꯗꯣ ꯑꯩꯈꯣꯏ ꯀꯥꯡꯗꯣ ꯃꯈꯣꯡ ꯀꯥꯏꯅꯦꯕꯀꯣ ꯑꯗꯨꯗꯨꯅ ꯀꯥꯡꯁꯨ ꯑꯦꯅꯤ ꯈꯪꯉꯗꯅꯤ ꯑꯦꯅꯤ ꯒꯥꯔꯤꯗꯣ ꯑꯗꯨꯃꯅꯤꯡ ꯅꯠꯇꯦ ꯎꯝ ꯎꯝ
ꯑꯦꯔꯤꯁꯇꯣ ꯑꯗꯨꯗꯅꯦ ꯃꯅꯤꯡ ꯃꯊꯣꯟꯍꯜꯂꯦꯗꯅ ꯀꯥꯡ ꯂꯥꯏꯗꯣ ꯍꯥꯞꯄꯦꯗꯅ ꯑꯗꯨ ꯑꯦꯔꯤꯁ ꯀ ꯏꯗꯤ ꯅ ꯊꯦ ꯀꯥꯥꯟꯅ
ꯊꯧꯒ ꯊꯧꯔ ꯊꯧꯔꯝꯕ ꯅꯤꯡꯍꯜꯂꯛꯄꯗ ꯋꯥꯗꯤ ꯋꯥꯗꯤꯀꯣ ꯃꯤ ꯑꯃ ꯑꯅ ꯑꯗꯨꯝ ꯆꯤꯡ ꯌꯥꯔꯦ
ꯝꯕꯣꯏꯗꯤ ꯑꯗꯨꯝ ꯌꯥꯔꯦ
ꯍꯗ ꯃꯅꯦ ꯂꯁꯃꯤ ꯀꯥꯡ ꯍꯧꯗꯔꯤꯌꯦ ꯀꯥꯡ ꯇꯔꯥꯡ ꯇꯥꯡ ꯇꯔꯥ ꯇꯔꯨꯛꯇ ꯑꯍꯥꯟꯕ ꯄꯦꯟꯅ ꯇꯥꯡ ꯀꯨꯟꯅꯤꯊꯣꯏꯗ
ꯑꯣꯀꯦ ꯑꯗꯨꯗꯤ
ꯑꯩ ꯍꯥꯏꯔꯛꯀꯦ ꯀꯩꯅꯣ ꯆꯠꯄꯒꯤꯗꯣ ꯃꯣꯏꯒꯤ ꯑꯇꯣꯞꯄ ꯍꯥꯏꯗꯤ ꯍꯧꯖꯤꯛꯀꯤ ꯖꯒꯥꯗꯣ ꯑꯗꯨꯒꯤꯁꯨ ꯍꯧꯔꯛꯄ ꯃꯇꯝ ꯑꯗꯩꯗꯤ ꯃꯣꯏ ꯑꯇꯣꯞꯄ ꯆꯤꯡꯒꯤ ꯃꯤꯅ ꯊꯥꯕꯒꯤꯁꯨ ꯍꯧꯖꯤꯛ ꯄꯤꯛꯏꯦ ꯍꯥꯏꯌꯦꯕ ꯉꯍꯥꯛ ꯃꯣꯏ ꯂꯥꯛꯑꯝꯃꯦꯕꯀꯣ ꯑꯣꯜꯂꯀꯥꯟꯗ ꯃꯣꯏꯟ ꯃꯥꯏ ꯑꯣꯟꯊꯔꯛꯄꯁꯦ ꯁꯪꯒ ꯂꯩꯔꯒ ꯃꯊꯛꯇꯀꯤ ꯚꯌꯨꯣ ꯐꯖꯅ ꯌꯦꯡꯉꯛꯑꯕꯅꯦꯕ
ꯇꯤꯡꯋꯥꯏ ꯑꯣꯟꯊꯔꯛꯄꯩꯗꯣ ꯍꯥ ꯆꯤꯡꯃꯥꯏ ꯑꯣꯟꯊꯪꯛꯄꯩꯗꯣ ꯆꯤꯡꯃꯥꯏ ꯑꯣꯟꯊꯪ ꯊꯪꯗꯦꯔꯏꯕ
ꯅꯠꯇꯦ ꯆꯤꯡꯃꯥꯏ ꯑꯣꯟꯊꯔꯛꯄ ꯍꯥꯏꯗꯤ ꯑ ꯑꯁꯣꯅꯥꯀꯟꯒꯤ ꯍꯧꯖꯤꯛꯀꯤ ꯇꯤꯛ ꯍꯧꯕꯗꯨꯅ ꯆꯤꯡꯃꯥꯏ ꯑꯃꯅꯦꯕ ꯑꯁꯣꯝꯅꯥꯀꯟꯒꯤꯗꯨꯅ ꯆꯤꯡꯃꯥꯏ ꯑꯃꯅꯦꯕ
ꯆꯤꯡꯃꯥꯏ ꯅꯥꯀꯟ ꯑꯃꯒ ꯍꯥꯏꯗꯤ ꯆꯤꯡꯃꯥꯏ ꯑꯣꯟꯊꯔꯛꯄꯒꯤ ꯆꯤꯡꯃꯥꯏꯗꯨ ꯑꯣꯟꯊꯠꯂꯛꯑꯗ ꯁꯤꯅꯩ ꯑꯩꯗꯤ ꯊꯔꯛꯑꯣ ꯊꯔꯛꯑꯣ ꯄꯨꯟꯁꯤꯦ ꯅꯣꯏꯒ ꯍꯦꯛ ꯂꯩꯃꯤꯟꯅꯗꯅ ꯑꯩꯗꯤ
ꯌꯥꯏꯕꯤꯃ
ꯂꯥꯏꯐꯁꯦ ꯅꯣꯏ ꯃꯌꯥꯝꯒꯤ ꯀꯣ ꯂꯣꯟ ꯑꯁꯣꯏꯕ ꯃꯌꯥꯝꯗꯣ ꯆꯨꯝꯊꯣꯛꯅꯕ ꯍꯣꯠꯅꯕꯗ ꯑꯩꯁꯦ ꯂꯥꯏꯔꯛ ꯄꯥꯕꯒ ꯁꯪꯗ꯭ꯔ
ꯎꯝ ꯑꯗꯨ ꯑꯗꯨ ꯈꯪꯉꯣ ꯂꯦꯡꯒ꯭ꯋꯦꯁꯇꯤ ꯈꯤꯇꯪ ꯃꯇꯝꯗꯧꯅ
ꯎꯝ ꯅꯣꯏꯃꯥꯏꯅ ꯇꯧꯅꯤ ꯑꯩꯁꯦ ꯃꯊꯥꯅ ꯑꯩꯅ ꯁꯥ ꯑꯗꯨꯝ ꯃꯥꯥꯛꯑꯅꯤꯗ
ꯎꯝ
ꯄꯨꯟꯁꯤꯗꯤ ꯅꯣꯏ ꯃꯌꯥꯝꯅ ꯑꯣꯜꯂꯦ ꯑꯩꯈꯣꯏ ꯑꯉꯥꯡꯗꯁꯨ ꯅꯪ ꯁꯥꯕ ꯀ꯭ꯂꯥꯁ ꯐꯣꯔꯗ ꯑꯩꯅꯅꯦ ꯏꯟꯗꯤꯌꯥ ꯃꯦꯞꯁꯤ ꯌꯦꯛꯑꯦꯕꯀꯣ ꯁꯥꯔꯁꯤꯅꯅꯦ ꯉꯄꯥꯏ ꯃꯥꯜꯂꯦꯅ ꯀ꯭ꯂꯥꯁꯁꯤꯃ ꯔꯤꯂꯄꯅꯦ
ꯎꯝ
ꯑꯗꯨꯒ ꯉꯔꯥꯡ ꯅꯍꯥꯟꯅ ꯑꯩꯉꯣꯟꯗ ꯃꯥꯏ ꯍꯧꯖꯤꯛ ꯋꯥꯈ ꯏꯟ ꯌꯥꯝ ꯌꯥꯝ ꯌꯦꯛꯑꯣꯌꯦꯦ ꯑꯗꯨꯅ ꯅꯨꯡꯉꯥꯏꯏ ꯅꯪ ꯌꯦꯛꯀꯦ ꯈꯪꯗꯦ ꯍꯥꯏꯕꯅꯦ ꯑꯩꯅ ꯌꯦ ꯍꯕꯅꯦ ꯃ ꯍꯥꯏꯅꯦ ꯏꯅꯝꯃ ꯅꯪꯒꯤꯗꯣ ꯑꯩ ꯍꯥꯡꯇꯣꯛꯑꯒꯁꯨ ꯌꯦꯡꯍꯧꯗꯦ ꯁ꯭ꯀꯨꯜꯗꯨꯔ ꯍꯥꯡꯇꯣꯛꯑꯒ ꯈꯪꯉꯤ
ꯏ ꯚ ꯑꯃ ꯑꯦꯛꯖꯥꯝꯅꯅꯦ ꯏꯟꯗꯤꯌꯥ ꯃꯞꯁꯦ ꯍꯪꯖꯜꯂꯛꯑꯕ ꯌꯦꯛ ꯇꯕꯗꯤ ꯌꯥꯗ꯭ꯔꯕꯀꯣ ꯑꯩꯁꯦ ꯑꯩꯁꯦ ꯑꯩ ꯉꯝꯅ ꯁꯥꯟꯅꯩ ꯑꯗꯨꯒꯗꯤ ꯄꯦꯄꯔ ꯊꯥꯒꯠꯂꯒ ꯁꯨꯅ ꯄꯥꯡꯊꯤꯡ ꯃꯥꯟꯊꯔ ꯌꯦꯡꯍꯜꯂꯤꯅꯤ ꯃꯌꯥꯝꯗ
ꯏꯟꯗꯤꯌꯥꯃꯤꯛꯇ ꯖꯤꯁꯨꯨꯅ ꯄꯥꯜ ꯊꯦꯡ ꯃꯥ
ꯔꯁꯊꯥꯟꯒꯤꯦ ꯇꯏ ꯀꯥꯗꯤ
ꯑꯩꯗꯤ ꯋꯥꯔꯤ ꯌꯥꯝ ꯅꯣꯛꯅꯤꯡꯕꯝꯅꯦ ꯑꯩꯈꯣꯏꯒꯤ ꯃꯦꯇꯛꯇ ꯑꯩꯅ ꯀꯩꯅꯣ ꯇꯪꯗꯅ ꯗꯥꯏꯅꯤꯡ ꯍꯪꯗꯅ ꯑꯣ ꯄꯣꯛꯀꯤꯗ ꯗꯥꯏꯔꯤ ꯍꯪꯉꯦꯕꯀꯣ ꯑꯗꯨꯗ ꯑꯩꯅ ꯈꯜꯂꯤꯁꯤꯅ ꯑꯩꯅ ꯁꯨꯝ ꯈꯨ ꯊꯦꯛꯑ ꯄꯥꯕꯀꯣ ꯂꯦꯇꯔ ꯂꯥꯏꯇꯤꯡ ꯌꯥꯝꯈ꯭ꯔꯦ ꯀꯒ꯭ꯔꯥꯝ ꯂꯥꯏꯇꯤꯡ ꯌꯥꯝꯈ꯭ꯔꯦꯦ ꯅꯣꯇꯤꯁꯇꯁꯤꯈꯤꯇꯪꯅꯦꯅ ꯈꯟꯕꯀꯣ ꯅꯣꯇꯤꯁ ꯍꯪꯗꯕꯅꯤ ꯗꯥꯏꯔꯤ ꯍꯪꯕꯅꯦꯕ ꯑꯗꯨꯏ ꯀꯣꯏꯁꯟꯗ ꯑꯩ ꯍꯧꯪꯛꯁꯤꯕ ꯀꯥꯎꯗ꯭ꯔꯤꯕꯀꯣ ꯅꯪꯅ ꯁꯤꯂꯣꯡꯗ ꯀꯝꯄꯤꯇꯤꯁꯟ ꯑꯃ ꯆꯠꯂꯨꯔꯦ ꯀꯝꯄꯤꯇꯤꯁꯟꯗ ꯅꯪꯉꯥꯏ ꯄꯂ ꯍꯥꯏꯕꯒꯤ ꯍꯔꯥꯎ ꯅꯨꯡꯉꯥꯏꯕꯒꯤ ꯑꯣꯏꯅ ꯅ ꯅꯪꯒꯤ ꯗꯥꯏꯔꯤꯗ ꯏꯁꯤꯟꯕ ꯑꯗꯨꯃꯥꯏꯅ ꯏꯁꯤꯟꯅꯣ ꯍꯥꯏꯕꯅꯦꯕ ꯑꯩꯅ ꯅꯣꯇꯤꯁ ꯑꯣꯏꯅ ꯊꯣꯛꯑꯕꯅꯦ
ꯀꯃꯥꯏꯅ ꯊꯣꯛꯑꯝꯅꯤ ꯍꯥꯏꯪꯅꯤ ꯑꯩ ꯁꯤꯂꯣꯗ ꯁꯨꯃꯥꯏ ꯁꯨꯃꯥꯏꯅ ꯆꯠꯂꯨꯏ ꯅꯣꯏꯁꯨ ꯌꯥꯝ ꯆꯠꯅ ꯅꯨꯡꯉꯥꯏꯕꯅꯤ
ꯍ
ꯉꯁꯤ ꯃꯀꯥꯗꯅꯦ ꯑꯗꯨꯗ ꯎꯝ ꯏꯅꯥꯎꯛꯇꯅꯤ ꯏꯆꯦ ꯃꯌꯥꯝꯅ ꯏꯅꯥꯎꯛꯇꯅꯤ ꯗꯥꯏꯔꯤꯗ ꯏꯁꯤꯜꯂꯣ ꯅꯪꯒꯤ ꯍꯔꯥꯎ ꯇꯌꯥꯝꯕꯅ ꯗꯥꯏꯔꯤꯗ ꯏꯁꯤꯜꯂꯣ ꯍꯥꯏ ꯍꯔꯥꯎ ꯇꯌꯥꯝꯕ ꯑꯃ ꯅꯣꯇꯤꯁ ꯊꯣꯛꯉꯝꯕꯅꯤ ꯏꯔꯥꯎ ꯌꯥ ꯍ ꯃꯖꯥꯁꯦꯗ ꯑ ꯎ ꯃꯦꯠꯀꯤ ꯀꯩꯅꯣꯗ ꯃꯦꯠꯀꯤ ꯂꯥꯏꯔꯤꯛꯁꯤꯅ ꯈ꯭ꯋꯥꯏ ꯅꯨꯡꯉꯥꯏꯕ ꯁꯕꯖꯦꯛꯁꯤꯅ ꯑꯃꯨꯛ ꯀꯩꯅꯣꯅꯦꯕꯀꯣ ꯒ꯭ꯔꯥꯎ ꯌꯥꯝ ꯅꯨꯡꯉꯥꯏ ꯒ꯭ꯔꯥꯎꯁꯦ ꯑꯗꯥꯏ ꯀꯥꯟꯗ ꯉꯥꯡ ꯊꯣꯛꯄ ꯇꯥꯏꯗꯅ ꯑꯗꯨ ꯒ꯭ꯔꯥꯞ ꯑꯃ ꯑꯣꯅ ꯉꯝꯗ ꯑꯩꯁꯦ ꯑꯇꯪ ꯊꯂꯥꯡꯑꯒꯅꯤ ꯖ ꯑꯍꯨꯝ ꯃꯔꯤꯅꯤ ꯌꯦ ꯎ ꯑꯩꯒꯤ ꯂꯥꯏꯐꯁꯦ ꯁꯨꯃꯥꯏꯅ ꯍꯧꯔꯛꯑꯕ ꯎ ꯑꯗ
ꯇꯌꯦ ꯇꯥꯏꯌꯦ
ꯑꯗꯨꯅ ꯑꯩ ꯄꯨꯟꯁꯤꯁꯦ ꯅꯩꯔꯛꯄꯅꯦ ꯍꯥꯏꯕ ꯈꯖꯤꯛ ꯈꯔꯛꯀꯥ ꯅꯠꯇꯦ ꯑꯩꯅ ꯅꯩꯔꯛꯄꯁꯦ
ꯑꯩꯈꯣꯏꯗꯤ ꯀꯦꯞ ꯅꯃꯜ ꯅꯨꯡꯉꯥꯏ ꯃꯤꯁꯦ ꯀꯔꯤꯝ ꯈꯜꯂꯨꯅ
ꯑꯣ ꯅꯪꯁꯦ ꯀꯦꯝꯗ ꯃꯟ ꯌꯉꯛꯄ
ꯅꯨꯡꯁꯤꯕꯤꯃꯟ ꯑꯗꯨꯗꯨꯅ ꯃꯌꯥꯝ ꯑꯃ ꯅꯣꯛꯑꯒ ꯁꯨꯡꯅꯣꯛ ꯅꯣꯛꯇꯕ ꯑꯩꯁꯦ ꯑꯗꯨꯝ ꯅꯣꯝꯐꯦꯠ ꯅꯣꯝꯐꯦꯠ ꯇꯧꯔꯛꯄ
ꯅꯪꯅꯦ ꯅꯈꯣꯏ ꯅꯈꯩ ꯑꯗꯨꯝ ꯇꯧꯔꯛꯄꯒꯦ ꯍꯥꯏꯈꯣ ꯍꯥꯏꯈꯣ ꯊꯝꯃꯒꯦ ꯅꯥꯪꯃꯨꯛ ꯇꯧꯔꯛ ꯑꯣ
ꯉꯥꯏꯈꯣ ꯑꯩꯅ ꯇꯧꯔꯛꯄꯔꯥ ꯅꯪ ꯇꯧꯔꯛꯄꯔ
ꯑꯩꯅ
ꯑꯣꯀꯦ ꯊꯃꯣ